ꯑ ꯑꯥꯎ ꯅꯨꯡꯉꯥꯏꯔꯤꯌꯦ ꯅꯨꯡꯉꯥꯏꯔꯤꯌꯦ ꯑꯗꯨ ꯅꯣꯏ ꯅꯣꯏ ꯀꯃꯥꯏ ꯀꯃꯥꯏ ꯇꯧꯔꯤꯒꯦ
ꯑꯁ ꯑꯩꯈꯣꯏꯗꯤ ꯑꯗꯨꯝ ꯅꯨꯡꯉꯥꯏꯅ ꯂꯩꯔꯤꯗ ꯀꯩꯁꯨ ꯇꯧꯗꯦꯗ
ꯐꯩꯌꯦ ꯐꯩꯌꯦ ꯆꯥꯛꯇꯤ ꯆꯥꯔꯕ꯭ꯔꯣ ꯍꯤ ꯍꯤ ꯍꯤ
ꯑꯣ ꯑꯩ ꯍꯪꯉꯤꯑꯦ ꯅꯪ ꯈꯨꯝꯗꯦ
ꯑꯦ ꯑꯩ ꯆꯥꯛ ꯆꯥꯗ꯭ꯔꯤꯗꯥ ꯆꯥꯛꯆꯥ ꯗ꯭ꯔꯤꯌꯦ ꯑꯧ ꯈꯔ ꯊꯦꯡꯉꯦ ꯅꯣꯏꯗꯤ ꯆꯥꯔꯕ꯭ꯔꯣ
ꯑꯁ ꯉꯁꯥꯏꯅ ꯆꯥ ꯂꯣꯏꯔꯦ
ꯑꯦ ꯀꯩ ꯃꯊꯦꯜ ꯆꯥꯔꯒꯦ
ꯑꯁ ꯃꯊꯦꯜꯗꯤ ꯀꯔꯤ ꯍꯥꯏꯁꯤꯔ ꯂꯧꯕꯨꯛꯇ ꯂꯩꯕ ꯃꯅꯥ ꯑꯃ ꯀꯔꯤ ꯍꯥꯏꯁꯤꯔ ꯃꯃꯤꯡ ꯈꯪꯗꯕ ꯈꯥꯕꯗꯣ
ꯑꯣ ꯃꯃꯤꯡ ꯈꯪꯗꯕꯩ ꯍꯤꯟꯖꯥꯡ ꯆꯥꯏꯅꯦ ꯅꯣꯏꯗꯤ
ꯍꯤꯟꯖꯥꯡ ꯅꯠꯇꯦ ꯑꯗꯨ ꯁꯤꯡꯖꯨ ꯋꯥꯏꯒꯨꯝꯕ
ꯑꯍ ꯑ ꯀꯅꯥꯅ ꯀꯅꯥꯅ ꯊꯣꯡꯉꯤꯔꯣ ꯀꯅꯥꯅ ꯁꯦꯝꯃꯤꯔꯣ
ꯏꯃꯥꯒ ꯏꯆꯦꯒ
ꯅꯪ ꯁꯦꯝ ꯌꯥꯗ꯭ꯔꯣ
ꯑꯁ ꯑꯩ ꯁꯦꯝꯗ꯭ꯔꯦ ꯁꯦꯝꯕ ꯌꯥꯗꯦ ꯅꯨꯉꯥ ꯅꯨꯡꯉꯥꯏꯅ ꯂꯩꯒꯗꯕꯅꯤ ꯀ꯭ꯔꯤꯔ
ꯅꯨꯄꯥ ꯃꯆꯤꯁꯤꯗꯤ ꯑꯗꯨꯅꯤꯅꯦ
ꯑ ꯑꯗꯨꯅꯦꯕ ꯅꯨꯄꯤ ꯉꯟꯅ ꯊꯤꯕꯅ ꯍꯦꯟꯅ
ꯑ ꯑꯗꯣ ꯅꯣꯏ ꯑ ꯁ꯭ꯀꯨꯇꯤ ꯀꯃꯥꯏ ꯇꯧꯔꯒꯦ
ꯑꯁ ꯁꯀꯨꯜꯗꯤ ꯀꯥꯗ꯭ꯔꯤꯗ ꯕꯥꯢ ꯑꯦꯠꯃꯤꯁꯟ ꯐꯥꯎ ꯇꯧꯗ꯭ꯔꯤꯕ
ꯎꯝ ꯀꯩ ꯁ꯭ꯀꯨꯜꯗ ꯇꯧꯗꯣꯏꯅꯣ
ꯑꯁ ꯕ ꯅꯣꯅꯦꯔꯣꯝꯗ ꯁ꯭ꯀꯨꯜ ꯑꯃ ꯂꯩꯕꯗꯣ ꯀꯥꯈ꯭ꯔꯅꯤ ꯁꯀꯨꯜ ꯑꯃ ꯑꯅꯤꯗꯤ ꯂꯩꯌꯦꯗ ꯑꯗꯣ ꯇꯤꯡꯀꯣꯟ ꯆꯥꯡ ꯍꯥꯏꯕ꯭ꯔꯥ ꯑꯗꯨ ꯀꯥꯈ꯭ꯔꯅꯤ
ꯀꯔꯝ ꯀꯥꯟꯅ ꯆꯠꯀꯅꯤ ꯀꯔꯝ ꯀꯥꯟꯅ ꯆꯠꯀꯅꯤ
ꯈꯪꯗ꯭ꯔꯤꯗ ꯍꯧꯖꯤꯛ ꯑꯦꯠꯃꯤꯁꯟꯐꯥꯎ ꯇꯧꯗ꯭ꯔꯤꯕ ꯍꯌꯦꯡ ꯑꯥ ꯃꯟꯗꯦꯗꯔ ꯅꯤꯡꯊꯧꯀꯗꯨꯔ ꯅꯤꯡꯊꯧꯀꯥꯗ ꯑꯗꯨꯝ ꯀꯥꯎꯁꯤꯜꯗ ꯑꯃꯨꯛ ꯆꯠ ꯀꯅꯤꯕ ꯏꯂꯤꯖꯤꯕꯜ ꯍꯥꯏꯕ ꯑꯗꯨ ꯂꯧꯊꯣꯛꯅꯤꯡꯉꯥꯏ
ꯎꯝ ꯑꯗꯨ ꯔꯥꯍꯣꯕꯗꯤ ꯀꯩ ꯁ꯭ꯀꯨꯜ ꯀꯥꯟꯅꯤ ꯍꯥꯏꯕ꯭ꯔꯥ
ꯑꯥꯁꯝ ꯔꯥꯏꯐꯜ ꯑꯗꯨꯝ ꯀꯥꯈ꯭ꯔꯅꯤ ꯍꯥꯏ
ꯀꯔꯝ ꯀꯥꯟꯗ ꯁ꯭ꯀꯨꯜ ꯆꯠꯄ ꯍꯧꯅꯤ ꯍꯥꯏ ꯃ
ꯃꯥꯔꯣ
ꯎꯝ
ꯈꯪꯗꯦ ꯃꯃꯥꯟꯅꯕ ꯑꯃꯒ ꯆꯠꯄ ꯍꯧ ꯀꯣꯜ ꯇꯧꯔꯒ ꯑꯗꯨꯝ ꯆꯠꯈ꯭ꯔꯅꯤ ꯍꯥꯏ
ꯈꯪꯅꯤꯅꯦ ꯐꯥꯎ ꯐꯥꯎꯅꯗꯕ ꯀꯨꯏꯔꯦꯅꯦ
ꯎꯝ ꯃꯊꯪ ꯅꯦꯛ ꯃꯊꯪ ꯃꯊꯪ ꯊꯥꯗ ꯆꯠꯈ꯭ꯔꯅꯤ ꯍꯥꯏꯌꯦꯕ
ꯃꯥꯔꯣ
ꯑꯥ ꯅꯪꯗꯤ ꯅꯪꯗꯤ ꯀꯩ ꯀꯩ ꯁ꯭ꯀꯨꯜꯗ ꯑꯦꯗꯃꯤꯁꯟ ꯇꯧꯔꯨꯔ
ꯑꯩ ꯑꯩ ꯖꯣꯟꯁꯇꯣꯟꯗ ꯇꯧꯋꯦ
ꯑꯣ ꯌꯥꯏꯅꯦ ꯖꯣꯅꯣꯁꯇꯣꯟꯗꯤ ꯅꯨꯄꯥ ꯉꯥꯛꯇꯅꯤ
ꯑꯧ ꯍꯣꯃꯣꯁꯨ ꯌꯥꯎꯋꯦ ꯑꯁ ꯑꯩꯈꯣꯏ ꯀꯥꯃꯤꯟꯅꯔꯗꯤ ꯐꯗꯣꯢꯕ
ꯁ꯭ꯀꯨꯜ ꯑꯌꯥꯝꯕꯗꯣ ꯑꯁ ꯏꯁꯇꯨꯗꯦꯟꯗꯨ ꯊꯤꯡꯕ ꯉꯥꯛꯇꯅꯦ ꯂꯝꯕꯤ ꯁꯣꯔꯣꯛꯇꯒ ꯊꯦꯡꯅꯔꯗꯤ ꯑꯗꯨꯝ ꯊꯣꯡꯅꯔꯅꯤ
ꯑꯗꯨꯅꯤ ꯅꯣꯏ ꯃꯥ ꯈꯣꯢꯗꯤ ꯀꯩ ꯊꯕꯛ ꯊꯕꯛ ꯁꯨꯔꯤꯒꯦ
ꯑꯁ ꯀꯩꯁꯨ ꯁꯨꯗꯦꯗ ꯑꯗꯨꯝ ꯂꯩꯗ ꯅꯣꯡꯃ ꯅꯣꯡꯃ ꯑꯗꯨꯝ ꯂꯧ ꯈꯔ ꯈꯔ ꯆꯧ ꯂꯛ ꯂꯧ ꯈꯔ ꯈꯔ ꯆꯥ ꯑꯗꯨꯅꯤꯗ
ꯅꯣꯏ ꯅꯣꯏ ꯂꯧ ꯂꯣꯢꯔꯕꯣ
ꯂꯣꯏꯔꯦ ꯑꯣ ꯂꯣꯏꯗ꯭ꯔꯤꯗ ꯍꯧꯖꯤꯛꯇꯤ
ꯅꯣꯏꯗꯤ
ꯂꯣꯏꯗꯤ ꯂꯣꯏꯔꯦ ꯂꯧꯗꯤ ꯂꯣꯏꯔ ꯂꯣꯏꯔꯕ ꯑꯗꯣ ꯂꯧꯔꯥꯡꯒꯗꯣ ꯂꯣꯏꯗ꯭ꯔꯤꯕ
ꯑꯦꯁ ꯂꯧꯔꯥꯡ ꯂꯣꯢꯗꯤ ꯊꯦꯡꯉꯦꯅꯦꯍꯦ
ꯑꯩ ꯊꯦꯡꯉꯁꯨ ꯀꯩꯁꯨ ꯀꯥꯏꯗꯦ ꯑꯩꯈꯣꯏꯒꯤ ꯑꯩꯈꯣꯏꯒꯤ ꯂꯧ ꯑꯥ ꯐꯩꯗꯣꯝ ꯑꯃꯅꯤꯔ ꯈꯣꯏꯕꯤꯗ꯭ꯔꯤꯕ ꯏꯁꯤꯡ ꯂꯩꯇꯦ ꯍꯥꯏꯅ
ꯑꯩꯈꯣꯏꯗꯤ ꯉꯍꯥꯟ ꯂꯣꯏꯔꯦꯅꯦ
ꯎꯝ ꯀꯌꯥ ꯀꯌꯥꯗꯤ ꯂꯧꯕ꯭ꯔꯕ ꯊꯥꯔꯇꯤꯒꯤ ꯐꯧꯗꯣ ꯕꯣꯔꯥ ꯕꯣꯔꯥ
ꯑꯩꯈꯣꯏ ꯑꯩꯈꯣꯏꯆꯦ ꯑꯩꯈꯣꯏꯆꯦ ꯌꯥꯝꯗ ꯁꯤꯛꯁꯇꯤꯃꯨꯛ ꯂꯧꯋꯦ
ꯑꯁ ꯌꯥꯝꯃꯤꯅ ꯁꯪꯉꯝꯂꯣꯄ꯭ꯔꯤ ꯁꯪꯉꯝꯔꯣ ꯂꯧꯔꯛꯂꯣ
ꯁꯉꯝ ꯂꯧꯈꯥꯏ ꯂꯧꯔꯥꯛ ꯌꯧꯗꯦꯗ ꯎꯝ
ꯌꯥꯝ ꯂꯧꯏꯅ ꯏꯁꯤꯡ ꯅꯨꯡꯉꯥꯏꯕꯩ ꯑꯣꯏꯔꯝꯅꯤ ꯑꯩꯈꯣꯏꯗꯤ ꯐꯣꯔꯇꯤ ꯄ꯭ꯂꯥꯁ ꯈꯛꯇꯅꯤꯗ
ꯆꯥꯕꯁ ꯅꯣꯏꯒꯤꯅ ꯌꯥꯝꯃꯤꯅꯦ
ꯁꯪꯉꯝ ꯑꯃꯒ ꯐꯩꯗꯣꯝ ꯑꯃꯔ ꯍꯦꯜꯂꯝꯒꯅꯤ ꯑꯃꯔ ꯑꯅꯤꯔ
ꯍꯟꯗꯛ ꯂꯩ ꯆꯠ ꯅꯣꯏ ꯂꯧꯇꯧꯕ ꯀꯥꯟꯗ ꯀꯥꯎꯋꯣ ꯍꯦ
ꯀꯧꯒꯦ ꯀꯧꯒꯦ ꯑ ꯂꯧ ꯑ ꯅꯣꯏ ꯆꯥꯠꯁꯟꯂ ꯆꯠꯂꯗꯤ ꯂꯣꯏꯔꯦꯗꯅ
ꯑꯪ ꯌꯩꯕ ꯀꯥꯟꯗ ꯆꯠꯁꯦ
ꯑꯥ
ꯏꯟꯖꯥꯡꯒꯁꯦ ꯑꯍꯥꯎ ꯑꯍꯥꯎꯕ ꯄꯤꯗꯣꯏꯅꯤꯅꯦ
ꯆ ꯆꯥꯅꯤꯡꯕꯅ ꯂꯣꯏꯕꯅꯦ ꯑꯗꯣ
ꯍꯤꯍꯤ ꯀꯩ ꯀꯩ ꯃꯊꯦꯜ ꯆꯥꯅꯤꯡꯉꯦ ꯑ ꯉꯥꯅꯨ ꯌꯦꯟ ꯑꯣꯛꯁꯥ ꯁꯟꯁꯥ ꯀꯔꯤ
ꯗꯣ ꯃꯥꯒꯤ ꯁꯔꯨ ꯌꯥꯝꯃꯟꯕꯒꯤꯀꯣ ꯆꯥꯐꯝ ꯈꯪꯗꯦꯕ ꯉꯥꯒ ꯊꯣꯡꯉꯛꯑꯗꯤ ꯑꯩ ꯆꯥꯐꯝ ꯈꯪꯕ꯭ꯔꯣ
ꯑ ꯉꯥꯗꯤ ꯊꯣꯡꯉꯣꯏꯗ ꯅꯨꯄꯥꯅꯕꯨ ꯉꯥ ꯆꯥꯕ ꯍꯧꯅꯕ꯭ꯔꯅꯦ
ꯎꯝ ꯌꯦꯟꯒꯨꯝꯕꯀꯣ
ꯆꯥ ꯃꯜꯂꯦꯗ
ꯌꯦꯟꯗꯣ ꯂꯣꯀꯦꯜꯒꯤ ꯅꯪ
ꯂꯣꯀꯦ ꯂꯣꯀꯦꯜ ꯂꯣꯀꯦꯒꯤꯁꯨ ꯆꯥꯃꯜꯂꯦ ꯑꯩꯈꯣꯏꯗ ꯂꯣꯀꯦꯜꯒꯤ ꯂꯣꯀꯦꯜꯒꯤ ꯌꯦꯟ ꯌꯥꯝ ꯂꯩꯌꯦ ꯍꯦ ꯍꯦ ꯑꯍꯨ ꯅꯪ ꯀꯩ ꯅꯪ ꯀꯩ ꯏꯁꯇ꯭ꯔꯤꯝ ꯂꯥꯎꯕ꯭ꯔꯥꯥ ꯁꯀ꯭ꯨꯜꯗ ꯀꯔꯤ ꯏꯁꯇ꯭ꯔꯤꯝ ꯂꯧꯕ꯭ꯔꯥ
ꯑꯥꯔꯠꯁ ꯂꯧꯋꯦ ꯑꯩꯗꯤ ꯁꯣꯝ ꯌꯥꯝ ꯅꯣꯛꯅꯤꯡꯕ ꯃꯥꯜꯂꯦꯗ
ꯑꯩ ꯅꯪꯒꯤ ꯈꯣꯟꯖꯦꯜꯁꯤ ꯌꯥꯝ ꯀꯩꯅꯣ ꯌꯥꯝ ꯇꯧꯋꯤꯅꯦ ꯌꯥꯝ ꯅꯣꯛꯅꯤꯡꯉꯦꯅꯦ ꯍꯥꯏꯗꯤ ꯁꯤ ꯑꯦ ꯑꯦ
ꯑꯩꯁꯨ ꯅꯣꯛꯇꯤ ꯅꯣꯛꯅꯤꯡꯉꯤꯕ ꯑꯗꯨ ꯈꯥꯡꯕꯅꯦꯕ ꯅꯪ
ꯁꯛꯁꯨ ꯁꯛꯁꯨ ꯈꯪꯅꯕ ꯅꯠꯇꯦ ꯐꯥ꯭ꯔꯁ ꯇꯥꯏꯝ
ꯑ ꯑꯗꯨ ꯑꯣꯏꯔꯁꯨ ꯑꯗꯨꯝ ꯇꯧꯕ ꯌꯥꯏꯗ ꯀꯩꯁꯨ ꯀꯥꯏꯗꯦꯗ
ꯎꯝ
ꯇꯞꯅ ꯈꯪꯅꯔꯛꯀꯅꯤꯗ
ꯎꯝ ꯇꯞ ꯇꯞꯅ ꯈꯟꯅꯁꯦ
ꯎꯝ ꯅꯪꯗꯤ ꯅꯈꯣꯟ ꯇꯥꯕꯗꯒꯤ ꯋꯥꯡ ꯆꯥꯎꯗꯧ ꯃꯥꯂꯦꯅ
ꯑꯦ ꯑꯩꯔꯣ
ꯑꯥ ꯐꯣꯔꯦꯟ ꯐꯣꯔꯦꯟ ꯃꯆꯥ ꯑꯃ ꯇꯥꯕꯗ ꯂꯥꯏꯛꯇ
ꯋꯥꯡꯗꯦꯗ ꯁꯤꯛꯁ ꯄꯣꯏꯟ ꯐꯥꯏꯚ ꯈꯛꯇꯅꯦ
ꯑ ꯌꯥꯝ ꯁꯥꯡꯉꯦꯅ
ꯋꯥꯡꯉꯦ ꯅꯆꯦ ꯅꯆꯦꯗꯤ ꯀꯔꯤ ꯊꯕꯛ ꯁꯨꯔꯤꯒꯦ
ꯑꯁ ꯀꯩꯁꯨ ꯁꯨꯗꯦꯅ ꯇꯨꯏꯁꯟ ꯈꯔ ꯂꯧ ꯑꯗꯨꯅꯤꯗ
ꯑꯁ ꯑꯩꯈꯣꯏ ꯑꯩꯈꯣꯏꯒꯤ ꯑꯉꯥꯡꯁꯨ ꯂꯧꯍꯟꯒꯦ ꯀ꯭ꯂꯥꯁ ꯀꯌꯥ ꯐꯥꯎꯕ ꯂꯧꯕ꯭ꯔꯥ
ꯑꯩꯁ ꯀ꯭ꯂꯥꯁꯀꯤ ꯃꯤ ꯍꯥꯏꯌꯔ ꯀ꯭ꯂꯥꯁꯀꯤꯗꯤ ꯂꯧꯗꯦꯕ
ꯀ꯭ꯂꯥꯁ ꯀꯦꯌꯥꯔꯥ ꯑꯗꯣ
ꯐꯥꯏꯚ ꯁꯤꯛꯁ
ꯑꯦ ꯑꯩꯈꯣꯏ ꯏꯅꯥꯎꯄ ꯂꯧꯍꯟꯒꯦ ꯀꯩꯁ
ꯐꯥꯏꯚ ꯑ ꯊ꯭ꯔꯤ ꯐꯣꯔ ꯐꯥꯏꯚ ꯕꯤꯂꯣ ꯁꯤꯛꯁ ꯕꯤꯂꯣꯔ ꯑꯗꯨ ꯂꯧꯕꯅꯦ
ꯀꯔꯤ ꯁꯕꯖꯦꯛ ꯂꯧꯕꯔꯥ
ꯀ ꯍꯥꯏꯕꯗꯤ ꯑꯩꯅ ꯍꯥꯏꯕꯗꯤꯀꯣ ꯃꯥꯅ ꯑꯣꯏꯅ ꯇꯨꯏꯁꯟ ꯄꯤꯌꯦꯕ
ꯑꯗꯨ ꯄꯤꯕꯗꯣ ꯂꯣꯏꯅꯔꯕ
ꯑꯧ ꯂꯣꯏꯅ ꯑꯣꯜ ꯁꯕꯖꯦꯛꯅꯦꯕ ꯍꯤꯟꯗꯤꯁꯨ ꯌꯥꯎꯔꯝꯒꯅꯤ ꯎꯝ
ꯃꯦꯠꯁ ꯁꯣꯁꯦꯜ ꯁꯥꯏꯟꯁ
ꯑꯉꯥꯡꯁꯤꯡꯒꯤꯗꯤ ꯑꯣ ꯑꯗꯨ ꯂꯧꯕꯃꯥꯜꯂꯦ
ꯑꯁ ꯂꯧꯍꯟꯒꯦ ꯑꯩꯈꯣꯏ ꯏꯅꯥꯎꯄꯥꯁꯨ
ꯇꯧꯍꯜꯂꯣ ꯃꯤ ꯑꯣꯏꯗꯕ ꯌꯥꯗꯕꯅꯦ ꯍꯧꯖꯤꯛꯇꯤ ꯁꯥ ꯑꯣꯟꯕꯅꯤꯅ
ꯃꯤ ꯑꯣꯏꯗꯕ ꯌꯥꯗꯦ ꯁꯥ ꯑꯣꯂꯦ ꯑꯩꯈꯣꯏꯗꯤ
ꯎꯝ ꯑꯝ ꯑꯁ ꯆꯥꯛ ꯐꯥꯎ ꯆꯥꯗ꯭ꯔꯤꯉꯩꯗ ꯇꯨꯝꯅꯤꯡꯉꯦ ꯑꯩꯗꯤ
ꯎꯝ
ꯍꯟꯗꯛ ꯑꯥ ꯍꯟꯗꯛ ꯍꯟꯗꯛ ꯕꯣꯜꯒ ꯌꯦꯡꯕ꯭ꯔꯣ
ꯌꯦꯡꯗꯦꯗ ꯑꯦꯝ ꯕꯤ ꯐꯥꯎ ꯂꯩꯇꯦ ꯍꯣꯠꯅꯗꯦ
ꯑꯁ ꯍꯟꯗꯛꯀꯤ ꯕꯣꯜꯁꯦ ꯃꯩ ꯆꯠꯂꯦꯍꯦ ꯅꯥꯕ ꯏꯕꯣ
ꯑꯥ ꯍꯌꯦꯡ ꯑꯔ ꯑꯔꯖꯦꯟꯇꯤꯅꯥ ꯂꯩ ꯍꯥꯏ ꯅꯠꯇ꯭ꯔꯣ
ꯍꯌꯦꯡ ꯁꯚꯦꯟ ꯊꯥꯔꯇꯤꯗ ꯑꯥꯔꯖꯦꯟꯇꯤꯅꯥ ꯂꯩ ꯌꯦꯡꯒꯗ꯭ꯔꯣ
ꯌꯦꯡꯉꯣꯏꯗ ꯁꯨꯝ ꯍꯪꯕꯅꯤ ꯌꯦꯡ ꯈꯪꯗꯦ ꯅꯦꯠ ꯀꯅꯥꯗꯦꯕ ꯅꯦꯠ ꯌꯥꯝ ꯆꯥꯑꯦꯕ ꯑꯩꯗꯤ ꯑꯅꯤꯃꯛ ꯀꯥ ꯀꯥꯕꯗꯣ ꯍꯟꯗꯛ ꯃꯔꯛꯇ ꯑꯗꯨꯅꯤꯗꯣ ꯄꯣꯒꯗꯧ ꯃꯥꯂꯤꯅꯦ
ꯑꯁ ꯄꯣꯔꯣꯏꯗ ꯑꯁꯤ ꯇꯤꯝ ꯑꯅꯤꯒꯤ ꯃꯅꯨꯡꯗ ꯑꯃ ꯂꯧꯔꯅꯤ ꯀꯩꯅꯣ
ꯐ꯭ꯔꯥꯟꯁꯇꯣ ꯍꯩꯕ꯭ꯔꯥ
ꯐ꯭ꯔꯥꯟꯁ ꯑꯁ ꯆꯞ ꯆꯥꯕꯅꯦ ꯍꯟꯗꯛꯀꯁꯦ ꯉꯔꯥꯡꯁꯦ ꯒꯣꯜ ꯃꯉꯥꯅꯤ ꯑꯦꯠ ꯆꯜꯂꯤꯗꯣ ꯃꯣꯏ
ꯀꯄꯨꯅꯦꯟꯗꯤ
ꯑꯣꯄꯣꯅꯦꯟ ꯋꯥꯟ
ꯑꯏꯁ ꯁꯤꯗꯤ ꯃꯥꯩꯊꯤꯔꯦꯗꯅ
ꯇꯧꯋꯦ ꯃꯣꯏꯗꯤ
ꯎꯝ
ꯔꯣꯅꯥꯜꯗꯣꯗꯤ
ꯍꯧꯖꯤꯛꯀꯥꯟꯁꯦ ꯌꯥꯗꯕ ꯃꯥꯜꯂꯦ
ꯑꯗꯣ ꯅꯨꯄꯥꯗꯣ ꯌꯥꯗ꯭ꯔꯦꯗ ꯑꯍꯟ ꯑꯣꯏꯔꯦ
ꯐꯦꯟꯁ ꯌꯥꯝꯃꯟꯕꯩ ꯑꯣꯏꯔꯝꯅꯤ ꯁꯥꯅꯗ꯭ꯔꯦ ꯍꯥꯏꯅꯦ ꯃꯥꯗꯤ ꯑꯗꯨꯝ ꯂꯦꯞꯄ ꯂꯩꯌꯦ ꯍꯥꯏꯅꯦ
ꯎꯝ ꯂꯦꯞꯄ ꯐꯥꯎ ꯉꯝꯗ꯭ꯔꯦꯅꯦ ꯃꯥꯗꯤ
ꯑꯍꯦ ꯍ ꯂꯦꯞ ꯂꯦꯞꯂꯒ ꯇꯨꯅꯤꯡꯉꯥꯏ ꯇꯧꯋꯦ ꯃꯣꯏꯗꯤ
ꯕꯤ ꯄꯤ ꯋꯥꯡꯕꯩ ꯑꯣꯏꯔꯝꯅꯤ
ꯑꯣꯏꯔꯝꯅꯤ ꯑꯣꯏꯔꯝꯅꯤ ꯃꯁꯥ ꯑꯗꯨꯒ
ꯏꯕꯥꯏꯗꯤ ꯌꯥꯝ ꯅꯨꯡꯉꯥꯏꯕ ꯎꯝ ꯑꯣꯏꯅ ꯎꯔꯦꯗꯅꯥ
ꯍꯥꯥ
ꯑꯥꯏꯖꯤꯗ ꯑꯥꯏꯖꯤꯗ ꯎꯏꯗꯥ
ꯑꯣ ꯍꯟꯗꯛ ꯍꯟꯗꯛ ꯕ꯭ꯂꯣꯛ ꯈꯔ ꯁꯦꯝꯃꯦ ꯄ꯭ꯔꯦꯛꯇꯤꯁ ꯇꯧꯔꯤꯕ ꯑꯍꯦ ꯍꯦ ꯑꯩ ꯚꯤꯗꯤꯑꯣ ꯚꯤꯗꯤꯑꯣ ꯊꯥꯔꯛꯀꯦ ꯑꯗꯨ ꯁꯦꯝꯔꯣ ꯑꯗꯣ ꯑꯃꯨꯛ ꯊꯥꯒꯠꯅꯤꯉꯥꯏ
ꯑꯥꯎ ꯑꯥꯎ ꯑꯩ ꯚꯤꯗꯤꯑꯣ ꯁꯦꯝꯗꯨꯏꯅꯦ
ꯀꯦ ꯀꯩꯅꯣ ꯕ꯭ꯔꯥꯗꯔꯁꯦ ꯌꯥꯝ ꯅꯣꯛꯅꯤꯡꯕ ꯃꯥꯜꯂꯦꯗ
ꯑꯩꯅ ꯍꯥꯏꯕꯗꯨꯒꯨꯝ ꯅꯪꯖꯨ ꯍꯥꯏꯔꯛꯏꯅꯦ ꯀ꯭ꯔꯤꯔꯥ ꯑꯍ
ꯋꯥꯔꯤ ꯁꯥ ꯁꯥꯔꯒ ꯅꯪꯁꯨ ꯌꯥꯝ ꯅꯣꯛꯅꯤꯡꯕ ꯃꯥꯜꯂꯦ
ꯑꯧ ꯈꯥꯔ ꯈꯥꯔꯗꯤ ꯅꯣꯛꯅꯤꯡꯕ ꯃꯥꯜꯂꯦ ꯑꯩꯅ ꯅꯠꯇꯕ ꯆꯤꯟꯅ ꯀꯣ
ꯀ꯭ꯔꯤꯒꯤ ꯅꯣꯛꯅꯤꯡꯕ꯭ꯔꯥ ꯅꯪ
ꯑꯩꯖꯨ ꯈꯪꯗꯦꯅꯦ
ꯑꯁ ꯑꯈꯣꯏ ꯁ꯭ꯀꯨꯜꯗꯣ ꯃꯤꯁ ꯇꯧꯋꯦꯅꯦ ꯅꯪ ꯅꯈꯣꯏ ꯌꯥꯎ
ꯇꯧꯔꯨꯅꯨ
ꯃꯤꯁ ꯌꯥꯝ ꯇꯧꯋꯦ ꯅꯪꯕꯨꯁꯨ ꯑꯁ ꯑꯁ ꯍꯟꯗꯛ ꯃꯤ ꯌꯥꯝꯃꯦꯍꯦ
ꯌꯥꯝꯗꯦ ꯑꯩ ꯉꯔꯥꯡ ꯅꯍꯥꯟ ꯂꯥꯛꯏ
ꯑꯁ ꯌꯥꯝꯃꯦ ꯑꯈꯣꯏ ꯀꯥ ꯑꯈꯣꯏ ꯀꯥꯔꯛꯇ꯭ꯔꯤ ꯑꯗꯣ
ꯑꯣ ꯑꯩꯅ ꯂꯥꯛꯄꯗꯗꯤ ꯑꯩꯁ ꯃꯤ ꯌꯥꯡꯈꯩ ꯐꯥꯎ ꯎꯗꯦ ꯀꯨꯟ ꯀꯨꯟ ꯐꯥꯎ ꯎꯗꯦ
ꯕꯦꯇ꯭ꯔꯤ ꯑꯦꯁ ꯄꯤꯁꯨ ꯂꯥꯛꯀꯅꯤ ꯍꯥꯏ
ꯑꯥ
ꯃꯤ ꯃꯤ ꯌꯥꯝꯃꯦ
ꯋꯦꯠ ꯋꯦꯠ ꯍꯌꯦꯡꯗꯤ ꯀꯥꯏ ꯆꯠꯀꯅꯤ
ꯌꯦꯡꯁꯦ ꯊꯕꯛ ꯈꯥꯔ ꯁꯨꯕ ꯌꯥꯕ ꯈ꯭ꯔ ꯈ꯭ꯔ ꯁꯨꯨꯔꯅꯤ
ꯇꯨꯗꯝꯅꯤ ꯑꯥ
ꯑꯩꯁ ꯅꯪꯗꯤ ꯍꯌꯦꯡꯋꯥꯏ ꯆꯥꯎꯔꯒ ꯀꯩ ꯇꯧꯔꯅꯤ
ꯑꯩ ꯑꯩ ꯑꯥꯏ ꯄꯤ ꯑꯦꯁ ꯇꯧꯖꯤꯔꯥ ꯈꯟꯕꯅꯤꯅꯦ
ꯑꯁ ꯅꯩꯔꯦꯅꯦ ꯑꯩ ꯑꯩꯔꯣ
ꯎꯝ
ꯑꯩꯗꯤ ꯈꯪꯗ꯭ꯔꯦꯗ ꯏꯁꯣꯔꯅ ꯄꯤ ꯄꯤꯕꯗꯣ ꯑꯗꯨꯝ ꯇꯧꯈ꯭ꯔꯒꯦ ꯗꯨꯝ ꯂꯥꯏꯐꯥꯎ ꯊꯝꯅꯤꯡꯗ꯭ꯔꯦꯕ ꯆꯍꯤ ꯈꯨꯗꯤꯡꯒꯤ ꯑꯗꯨꯝ ꯍꯣꯡꯉꯦꯕꯥ ꯑꯩꯗꯤ ꯍ ꯍ
ꯍ ꯍ ꯐꯩ ꯐꯩꯌꯦ ꯑꯗꯨꯁꯨ ꯌꯥꯝ ꯐꯕꯅꯤꯅꯦ
ꯎꯝ ꯊꯝꯗꯕꯅꯥ ꯍꯦꯟꯅ ꯐꯕꯅꯤ ꯑꯣ ꯅꯪꯗꯤ ꯊꯝꯃꯨꯍꯦ ꯑꯩꯒ ꯑꯩꯒ ꯆꯞ ꯃꯥꯟꯅꯒꯅꯨ ꯃꯥꯟꯅꯔꯨꯅꯨ ꯅꯪꯗꯤ ꯂꯥꯏꯔꯤꯛꯁꯨ ꯐꯕꯅꯤꯅꯀꯣ ꯍ ꯍ ꯍ